ꯑꯥ ꯇꯥꯔꯨꯕ꯭ꯔꯣ
ꯍ ꯍꯣꯏ ꯍꯣꯔꯇꯤꯀꯜꯆꯔꯒꯤ ꯑꯗꯨꯣ ꯍꯧꯖꯤꯛ ꯑꯩꯅ ꯍꯥꯏꯕꯗꯣ ꯑꯦꯝꯄ꯭ꯂꯣꯏꯃꯦꯟ ꯑꯦꯛꯆꯦꯟꯁꯀꯤꯗꯣ ꯑꯦꯝꯄ꯭ꯂꯣꯏꯃꯦꯟ ꯑꯦꯛꯆꯦꯟꯖ ꯆꯟꯕꯗ ꯗꯣꯀꯨꯃꯦꯟ ꯆꯪꯕꯁꯦ ꯏꯗꯨꯀꯦꯁꯅꯦꯜ ꯁꯔꯇꯤꯐꯤꯀꯦꯠ ꯅꯠꯇꯕ ꯑꯇꯣꯞꯄꯁꯨ ꯆꯪ ꯇꯥꯏꯅꯦ ꯇ꯭ꯔꯦꯄ꯭ꯔꯥ
ꯅꯪ ꯑ ꯂꯥꯏ ꯏꯟꯀꯝꯒꯨꯝꯕ ꯏꯟꯀꯝ ꯍꯣꯏ ꯔꯦꯁꯤꯗꯦꯟꯁꯦꯜ ꯒꯨꯝꯕꯗꯤ ꯆꯪꯉꯤ ꯫
ꯊꯕꯛ ꯆꯤꯟꯍꯜꯂꯤꯖꯦ ꯑꯗꯨꯒꯨꯝꯕꯗꯨ ꯏꯟꯀꯝꯗꯣ ꯔꯦꯁꯤꯗꯦꯟꯁꯤꯌꯦꯜ ꯁꯥꯔꯇꯤꯐꯤꯀꯦꯠ ꯑꯃꯛ ꯂꯧꯈꯤ ꯅꯤꯗ ꯑꯗꯨ ꯃꯣꯏ
ꯎꯝ ꯎꯝ ꯎꯝ ꯎꯝ ꯎꯝ꯫ ꯎꯝ꯫ ꯑꯗꯨꯕꯨꯗꯤ ꯍꯣꯏ ꯆꯨꯝꯃꯤ꯫
ꯅꯨꯃꯤꯠ ꯀꯌꯥ ꯆꯥꯡꯉꯦ ꯗꯣ?
ꯍ ꯌꯥꯝ ꯆꯪꯗꯝꯕꯅꯦ ꯑꯣꯟꯂꯥꯏꯟꯗꯗꯤ ꯅꯪ ꯇꯨ ꯗꯦꯁ ꯃ ꯆꯪꯒꯗ ꯎ ꯃꯥꯂꯦ꯫ ꯍꯧꯖꯤꯛꯇꯒꯤ ꯁꯨꯝ ꯊꯥꯖꯤꯟꯕ ꯍꯧꯔꯣ ꯃꯣꯏꯗꯣ ꯗꯦꯠ ꯇ꯭ꯋꯦꯟꯇꯤꯗꯒꯤ ꯇ꯭ꯋꯦꯟꯇꯤ ꯐꯣꯔ ꯐꯥꯎꯅꯦꯕ ꯫ ꯑꯣꯟ ꯂꯥꯏꯅ ꯑꯁꯦꯞꯂꯣꯀꯦꯁꯟ ꯍꯦꯟꯅꯥ ꯗꯦꯠ ꯀꯌꯥꯒꯤ ꯊꯦꯔꯇꯤ ꯍꯥꯏꯕꯔꯥ ꯀꯌꯥꯅꯣ ꯀꯥꯎ ꯒ ꯔꯦ꯫
ꯊꯥꯖꯤꯟꯍꯧꯔꯒꯗꯤ ꯍꯌꯦꯡ ꯀꯩꯒꯨꯝꯕ ꯀꯧꯕ ꯀꯧꯗꯕꯗꯨꯗꯤ ꯑꯩꯈꯣꯏ ꯈꯪꯗ꯭ꯔꯦꯅ ꯏꯐ ꯁꯄꯣꯁ ꯃꯣꯏꯅ ꯑꯦꯛꯖꯥꯝꯗꯣ ꯀꯧꯔꯛꯑꯒꯗꯤ ꯑꯦꯛꯖꯥꯝꯗꯣ ꯊꯥꯕ ꯆꯠꯄ ꯇꯥꯔꯦꯅ ꯑꯗꯣ ꯑꯩꯗꯤ ꯑꯩꯗꯤ ꯄꯩꯁꯥꯁꯨ ꯄꯤꯕꯤꯔꯣꯏꯕ
ꯑꯗꯨꯅꯤꯅꯦ ꯑꯗꯨ ꯅꯪꯗꯤ ꯊꯥꯖꯤꯟꯒꯦ ꯍꯥꯏꯕ꯭ꯔꯣ ꯊꯥꯖꯤꯟꯕ꯭ꯔꯣ ꯀꯃꯥꯏꯅ ꯇꯧꯒꯦ?
ꯑ꯫ ꯑꯩꯗꯤ ꯍꯣꯝ ꯇꯥꯎꯟꯗ ꯊꯕꯛ ꯇꯧꯕꯁꯤꯅ ꯅꯨꯡꯉꯥꯏꯗꯅ꯫
ꯃꯥꯅꯦ ꯑꯗꯨꯕꯨꯗꯤꯀꯣ
ꯃꯣꯏꯒꯤ ꯃꯣꯏꯒꯤꯄꯦꯛ ꯄꯦꯛꯇꯣ ꯌꯥꯝ ꯆꯥꯎꯋꯦꯕ꯫
ꯍꯣꯏ꯫ ꯍꯧꯖꯤꯛꯀꯤ ꯊꯕꯛ ꯑꯄꯤꯛꯄ ꯊꯕꯛ ꯃꯆꯥ ꯑꯣꯏꯒꯦꯔꯥ ꯑꯆꯧꯕ ꯑꯣꯏꯒꯦꯔꯥ ꯌꯦꯡꯗ꯭ꯔꯦꯗ ꯊꯕꯛꯄꯨ ꯍꯥꯏꯔꯗꯤ ꯐꯪꯕꯨ ꯐꯪꯉꯗꯤ ꯂꯥꯏꯕꯛ ꯐꯕꯅꯤ ꯀꯩꯅꯣ ꯍꯧꯖꯤꯛꯇꯤ ꯊꯕꯛ ꯃꯆꯥꯅꯤ ꯑꯩꯈꯣꯏꯅ ꯃꯆꯥꯅꯤ ꯑꯆꯧꯕꯅꯦꯅ ꯈꯥꯏꯕꯒꯤ ꯋꯥꯅꯤ ꯃꯆꯥ ꯑꯆꯥꯕꯨꯛ ꯐꯪꯕ ꯌꯥꯝ ꯋꯥꯔꯕꯅꯦ ꯀꯦꯟꯗꯤꯗꯦꯠ ꯀꯝꯄꯤꯇꯤꯇꯤꯞ ꯇꯧ ꯀꯝꯄꯤꯇꯤꯇꯤꯞ ꯌꯥꯝ ꯇꯧꯈ꯭ꯔꯦ ꯃꯤ ꯃꯌꯥꯝꯁꯦ ꯀꯦꯟꯗꯤꯗꯦꯠ ꯃꯁꯤꯡ ꯌꯥꯝꯈꯠ ꯂꯛꯑ ꯊꯕꯛ ꯐꯪꯗꯕ ꯅꯍꯥꯁꯤꯡ ꯌꯥꯝꯈꯠꯂꯛꯑꯦ ꯅꯠꯇ꯭ꯔ ꯃꯆꯥꯕꯨ
ꯊꯕꯛ ꯃꯆꯥꯒꯤ ꯑꯦꯛꯖꯥꯝꯕꯨꯛ ꯌꯥꯝ ꯂꯨꯔꯕꯅꯤ꯫
ꯎꯝ ꯍꯝ꯫
ꯐꯪꯕ ꯉꯝꯗꯨꯅ ꯂꯩꯔꯤꯅꯤꯅꯦ ꯑꯗꯨꯗ ꯁꯤꯗꯤ ꯊꯕꯛ ꯁꯤꯗꯤ ꯊꯕꯛ ꯃꯆꯥꯅꯤ ꯁꯤꯗꯤ ꯊꯕꯛ ꯑꯆꯧꯕꯅꯤ ꯑꯩꯅ ꯈꯥꯏꯗꯣꯛ ꯈꯥꯏꯖꯤꯟꯒꯤ ꯃꯇꯝ ꯅꯠꯇꯦꯗ ꯐꯪꯕ ꯐꯪꯕꯗꯣ ꯇ꯭ꯔꯥꯏ ꯇꯧꯔꯒ ꯂꯧꯕꯗꯕꯨ
ꯎꯝ
ꯅꯠꯇ꯭ꯔꯣ
ꯑꯗꯨꯅꯤꯌꯥ ꯑ ꯑꯗꯨꯨ ꯀꯩꯁꯨ
ꯑꯦꯛꯖꯥꯝꯁꯦ ꯄꯨꯡꯊꯥ ꯊꯥꯗꯕꯅꯤ ꯑꯗꯨꯒꯤ ꯑꯦꯛꯖꯥꯝꯁꯦ ꯑꯩꯈꯣꯏꯅ ꯁꯤꯗꯤ ꯃꯆꯥꯅꯤꯁꯤꯗꯤ ꯑꯆꯧꯕꯅꯤ ꯍꯥꯏꯕꯒꯤ ꯑꯗꯨꯃꯥꯏꯅ ꯈꯜꯂꯣꯏ
ꯑꯩꯩꯅ ꯈꯟꯗꯦ ꯑꯩꯗꯤ ꯄ ꯑꯩꯗꯤ ꯑꯣ ꯃꯆꯥ ꯑꯣꯏꯒ꯭ꯔꯥ ꯑꯆꯧꯕ ꯑꯣꯏꯒꯦꯔꯥ ꯑꯩꯗ ꯄꯧꯇꯥꯛ ꯊꯥꯅꯦꯕꯅꯦ
ꯑꯗꯨꯅꯦ ꯂꯣꯇ꯭ꯔꯤ ꯐꯥꯎꯕꯒꯤ ꯇꯥꯏꯞꯇ
ꯍꯣꯏ ꯋꯥꯟꯁ ꯑꯩꯒꯤ ꯑꯃꯨꯔꯛ ꯃꯆꯥ ꯐꯪꯉꯁꯨ ꯑꯗꯨꯅ ꯑꯩꯒꯤ ꯁꯦꯀ꯭ꯌꯨꯔꯤꯇꯤ ꯑꯣꯏꯔꯒ ꯑꯆꯧꯕ ꯊꯥꯕ ꯌꯥꯏꯗꯅꯕ꯭ꯔꯣ ꯑꯗꯨꯅ ꯑꯩꯅ ꯄꯥꯝꯃꯦꯁ ꯑ
ꯑꯗꯨꯅꯤꯅꯦ
ꯅꯃꯁ
ꯕꯦꯁꯇꯤ ꯃꯅꯤꯄꯨꯔꯗ ꯊꯕꯛ ꯇꯧꯕꯅ ꯐꯩ ꯍꯣꯝ ꯏꯁꯇꯦꯠꯇꯀꯣ
ꯃꯄꯥꯟ ꯂꯝꯗ ꯊꯕꯛ ꯋꯥꯇꯥꯏ ꯇꯥꯏ ꯃꯄꯜ ꯂꯝꯗ ꯊꯕꯛ ꯇꯧꯕꯕꯨꯗꯤ ꯃꯅꯤꯄꯨꯔꯗ ꯇꯧꯕꯅ ꯐꯩꯌꯦꯕ ꯕꯦꯁꯇꯣ
ꯍꯣ ꯍꯣ ꯑꯗꯨꯅ ꯐꯩꯑꯕ ꯀꯣꯟꯇ꯭ꯔꯦꯛ ꯑꯣꯏꯔꯁꯨ ꯋꯥꯟꯁ ꯑꯩꯈꯣꯏꯒꯤ ꯄꯔꯃꯅꯦꯟ ꯇꯥꯗꯤ ꯃꯣꯏ ꯍꯥꯏ ꯁꯦꯂꯔꯤ ꯋꯥꯈꯠꯂꯛꯇꯣꯏꯅꯦꯕ ꯁꯦꯂꯔꯤꯁꯦ ꯍꯜꯂꯣ
ꯍꯣꯏ ꯇꯥꯏꯌꯦ ꯇꯥꯏꯌꯦ
ꯎꯝ ꯑ ꯐꯕꯗꯤ ꯑꯃꯨꯛ ꯄꯩꯁꯥꯒꯤ ꯈꯜꯂꯒꯗꯤ ꯁꯦꯟꯇ꯭ꯔꯦꯜꯅ ꯐꯩꯌꯦꯕꯀꯣ
ꯑꯗꯨꯅꯦ ꯇꯣꯂꯣꯞꯇꯤ ꯁꯦꯟꯇꯔꯒꯤꯅ ꯑꯦꯂꯥꯎꯋꯦꯟꯁ ꯐꯨꯝꯕ ꯈꯔ ꯆꯥꯎꯕ ꯍꯥꯏꯇꯥꯔꯦ ꯎꯝ ꯀꯩ ꯀꯩ ꯃꯊꯦꯜ ꯍꯣꯠꯅꯔꯤ
ꯏꯔꯣꯟꯕ ꯇꯧꯒꯦ ꯇꯧꯔꯤ
ꯀꯔꯤ ꯏꯔꯣꯟꯕꯅꯣ
ꯁꯦꯄꯣꯠ ꯁꯦꯄꯣꯠ ꯏꯔꯣꯟꯣꯟꯒꯤ ꯑ
ꯑꯣꯦ
ꯁꯤ ꯍꯣꯂ ꯔꯣꯑꯣ ꯂꯒꯦ ꯇ
ꯑꯣꯦ ꯍꯥꯎꯒꯅꯤꯅꯦ ꯁꯤ ꯄꯣꯠꯇꯨꯕꯨ ꯀꯥꯏ ꯊꯩꯅꯣ
ꯎꯝ
ꯏꯒꯣꯟ ꯐꯣꯟꯗꯒꯤꯔꯣ
ꯑ ꯑꯩ ꯑꯣꯐꯂꯥꯏꯟꯗ ꯑꯣꯂꯥꯏꯟꯗ ꯑꯃꯇ ꯍꯥꯡꯅꯤꯡꯉꯥꯏ ꯂꯩꯩꯅ ꯅꯣꯏꯗ
ꯑ ꯏꯪꯈꯣꯜꯗꯒꯤꯔꯣ
ꯇꯥꯕ꯭ꯔꯕ꯭ꯔꯣ
ꯇꯥꯏꯌꯦ ꯇꯥꯏꯌꯦ ꯍꯥꯏꯕꯤꯌꯣ
ꯑꯣ ꯍꯣ ꯑꯩ ꯁꯤ ꯀꯣꯜ ꯇꯠꯂꯗꯤ ꯑꯩ ꯀꯩꯅꯣꯗ ꯇꯧꯔꯛꯀꯦꯕ ꯑꯗꯨꯥꯏꯅ
ꯍ ꯍꯣꯏ ꯇꯕꯣ
ꯎꯝ ꯎꯝ
ꯏꯟꯖꯥꯡꯗꯤ ꯀꯔꯤ ꯌꯦꯟꯖꯥꯡ ꯏꯔꯣꯟꯕ ꯑꯗꯨꯒ ꯏꯔꯣꯟꯕꯅꯦ ꯀꯔꯤꯀꯩꯅꯣ ꯅꯪꯒꯤ ꯃꯊꯦꯜꯗꯨꯕꯨ ꯇꯥꯕꯕꯥ
ꯅꯣꯏꯗ ꯀꯩ ꯃꯊꯦꯜ ꯍꯣꯠꯅꯔꯒꯦ
ꯑꯩꯈꯣꯏꯗꯤ ꯉꯁꯤꯗꯤ ꯌꯦꯔꯨꯝ ꯆꯥꯔꯦ ꯃꯥꯏ ꯌꯦꯔꯨꯝꯅꯦ ꯃꯔꯣꯛ ꯃꯦꯠꯄꯅꯦ
ꯎꯝꯝ ꯅꯪ ꯑꯗꯨꯗ ꯂꯩꯔꯤꯁꯦ ꯅꯪ ꯒꯤꯐ ꯐ꯭ꯔꯦꯟꯁꯤꯡꯒ ꯂꯩꯔꯥ ꯅꯠꯇ꯭ꯔꯅ ꯅꯥꯊꯟꯗ ꯂꯩꯕ꯭ꯔꯣ
ꯍꯣꯁꯇꯦꯜꯗ ꯂꯩꯕꯅꯤꯗ ꯑꯩꯈꯣꯏ ꯄꯤ ꯖꯤꯗ ꯑꯩꯈꯣꯏ ꯂꯣꯏꯅꯃꯛ ꯀꯥ ꯔꯨꯝ ꯑꯃꯗ ꯃꯤ ꯑꯅꯤꯅꯤ ꯁꯠ ꯇꯧ ꯂꯩꯕꯅꯤꯗ
ꯑꯣꯀꯦ ꯑꯣꯀꯦ ꯑꯣꯀꯦꯗ
ꯁꯤꯂꯣꯡꯗꯕꯨ ꯄꯤꯖꯤꯤꯁꯦ ꯍꯣꯡꯕ꯭ꯔꯣ ꯀꯃꯥꯏꯅ ꯇꯧꯒꯦ
ꯇꯥꯡꯗ ꯌꯥ ꯄꯣꯠ ꯆꯩꯁꯨ ꯃꯃꯜꯁꯨ ꯄꯣꯠ ꯆꯩꯩ ꯃꯃꯜꯁꯨ ꯑꯩ ꯇꯥꯡꯉꯤ ꯇꯦꯛꯁꯤ ꯚꯔꯥꯒꯨꯝꯕꯁꯨ ꯂꯣꯏ ꯇꯥꯡꯉꯤꯗ
ꯎꯝ ꯀꯌꯥ ꯀꯌꯥ ꯌꯒ ꯃꯤ ꯁꯤ ꯌꯒꯅ ꯃ ꯃꯅꯤꯂꯤꯗ ꯀꯌꯥ ꯑꯣꯏ ꯀ ꯀꯩꯅ ꯊ ꯑꯣ ꯑꯗꯨ ꯀꯝꯕꯥꯏꯟꯗ ꯅꯠꯇ꯭ꯔꯒ ꯋꯥꯟ ꯄ ꯄꯔ ꯄꯔꯁꯟ
ꯍꯣꯏ ꯃꯤ ꯃꯤ ꯑꯃꯃꯝꯗꯅꯦ ꯂꯨꯄꯥ ꯂꯤꯁꯤꯡ ꯇꯔꯦꯠ ꯆꯥꯃꯉꯥ ꯍꯥꯏꯁꯦ ꯎꯝ
ꯆꯥꯡꯉꯍꯦ ꯑ ꯑꯉꯥꯡ ꯂꯥꯏꯔꯤꯛ ꯇꯝꯕꯁꯨ ꯇꯥꯛꯉꯝꯅꯤꯅꯤ ꯑꯗꯨꯗꯤ
ꯑꯈꯣꯏ
ꯑꯩ ꯏꯅꯥꯎꯄꯥꯁꯨ ꯊꯝꯒꯦ ꯇꯧꯕꯅꯦ ꯑꯦꯂꯚꯦꯟ ꯇꯨꯌꯦꯜꯐꯇꯣ ꯑꯗꯨ ꯑꯁ ꯇꯥꯡꯉꯗꯤ ꯎꯄꯥꯏ ꯂꯩꯗꯧ ꯃꯥꯥꯟꯗꯣꯏꯅꯦ
ꯎꯝ ꯇꯥꯡꯉꯤꯗ ꯀꯥꯟꯅꯗꯦꯗ ꯁꯤꯂꯣꯗ ꯀꯩꯅꯁꯤꯤꯗ ꯂꯥꯏꯔꯤꯛꯇ ꯀꯩꯅꯣ ꯀꯣꯂꯦꯖ ꯐꯖꯕ ꯂꯩꯕꯁꯨ ꯅꯠꯇꯦ ꯁ꯭ꯀꯨꯜ ꯐꯖꯕ ꯂꯩꯕꯁꯨ ꯅꯠꯇꯦ ꯑꯩꯗ ꯅꯣꯔꯠ ꯏꯁꯇ ꯇꯝꯍꯟꯒꯦ ꯍꯥꯏꯔꯗꯤ ꯗꯦꯍꯤꯒꯨꯝꯕꯗ ꯇꯝꯍꯟꯕꯅ ꯐꯩ
ꯑꯦꯂ ꯍꯔ ꯍꯔ
ꯅꯣꯔꯠ ꯏꯁꯇ ꯇꯝꯒꯦꯗꯤ ꯃꯅꯤꯄꯨꯔ ꯅꯠꯇ꯭ꯔꯒ ꯃꯄꯥꯟ ꯂꯝꯗ ꯊꯝꯒꯗꯤ ꯅꯣꯔꯠ ꯏꯁ ꯅꯠꯇꯕꯤ ꯑꯇꯣꯞꯄ ꯏꯁꯇꯦꯠ ꯗꯦꯜꯍꯤꯒꯨꯝꯕꯗ ꯊꯝꯕꯅ ꯐꯩꯕ
ꯃꯅꯤꯄꯨꯔꯁꯦ ꯅꯣꯔꯠ ꯏꯁꯇ ꯑꯁ ꯃꯅꯤꯄꯨꯔꯁꯦ ꯐꯗꯤ ꯐꯔꯒꯀꯣ ꯑꯦꯂꯚꯦꯟ ꯇꯨꯌꯦꯜꯐꯇꯗꯤ ꯌꯥꯝ ꯋꯥꯏꯑꯦꯕ ꯃꯅꯤꯄꯨꯔꯁꯦ ꯀꯩꯒꯤꯅꯣ ꯍꯥꯏꯔꯗꯤ ꯏꯔꯥꯡ ꯇꯧꯈꯂꯛꯑꯗꯤ ꯂꯥꯏꯔꯤꯛꯁꯦ ꯇꯝꯃꯔꯣꯏꯕ ꯑꯗꯨꯗ ꯏꯔꯥꯡ ꯍꯈꯤꯇ ꯇ ꯂꯁꯤ ꯊꯤꯡꯉꯦ ꯑꯃꯨꯛ ꯑꯗꯨꯅ ꯑꯁ ꯇꯣꯔꯤꯁꯔꯁꯨ ꯑꯁꯥꯝꯒꯨꯝꯕ ꯅꯗꯒꯤ ꯇ꯭ꯔꯤꯄꯨꯔꯥꯥꯁꯦ ꯈꯪꯗꯦꯅꯦ ꯅꯥꯒꯥꯂꯦꯟꯁꯨ ꯅꯨꯡꯉꯥꯏꯇꯦ ꯃꯤꯖꯣꯔꯥꯝꯕꯨꯗꯤ ꯄꯥꯝꯃꯦ ꯑꯗꯨꯏꯁꯨ ꯏꯔꯥꯡꯁꯦ ꯅꯨꯡꯉꯥꯏꯇꯦꯗꯅ
ꯎꯝ
ꯇꯨꯡ ꯀꯌꯥ ꯀꯌꯥꯗ ꯀ꯭ꯂꯥꯁꯠ ꯀꯦ ꯅꯪꯕꯣ
ꯑꯩꯈꯣꯏꯁꯦ ꯑꯌꯨꯛꯀꯤ ꯄꯨꯡ ꯇꯦꯟ ꯇꯦꯟꯗꯒꯤ ꯄꯨꯡ ꯐꯥꯏꯚ ꯐꯥꯎ ꯂꯩꯅꯦ
ꯄꯨꯡ ꯇꯔꯥꯗꯤ ꯄꯨꯡ ꯃꯉꯥꯐꯧ
ꯑꯥ
ꯑ ꯑꯗꯨꯗ
ꯑꯦꯃꯤꯗꯤꯅꯤ ꯍꯔ ꯑꯣꯅꯤ ꯇꯗꯤ ꯑꯦꯟꯁꯟꯗꯦ ꯍꯀꯤꯗꯤ ꯑꯣꯏꯕ ꯎꯝ ꯑꯁ ꯀ ꯍꯥ꯭ꯔꯗ
ꯅꯣꯡ ꯆꯨꯗ꯭ꯔꯣ ꯉꯁꯤꯗꯤ ꯍꯟꯗꯛ
ꯑꯩꯈꯣꯏ ꯁꯤꯗ ꯅꯣꯡ ꯁꯦ ꯍꯧꯖꯤꯛꯄꯨꯗꯤ ꯆꯨꯗꯦ ꯑꯗꯣ ꯊ꯭ꯔꯤ ꯗꯦꯖ ꯊ꯭ꯔꯤ ꯗꯦꯖꯇꯤ ꯆꯨꯅꯤ ꯍꯥꯏꯕꯒꯨꯝ ꯇꯧꯋꯤꯅꯦ ꯉꯁꯤꯗꯤ ꯆꯨꯗꯣꯏꯅꯤ
ꯁꯥꯔꯝꯃꯅꯤ ꯉꯁꯤꯗꯤ
ꯁꯥꯕꯗꯤ ꯁꯥꯏ ꯑꯗꯣ ꯍꯟꯗꯛꯁ ꯋꯦꯗꯔ ꯈꯔꯗꯤ ꯅꯨꯡꯉꯥꯏꯌꯦ ꯌꯥꯝ ꯁꯥꯕꯁꯨ ꯑꯣꯏꯗꯦ
ꯁꯤ ꯇꯁꯤꯠꯄ꯭ꯔꯣꯛ
ꯅꯨꯡꯁꯤ ꯆꯦ ꯑꯁꯅꯨꯡꯁꯤ ꯑ ꯃꯣꯁꯤꯂꯗꯦꯕ ꯔ ꯇꯑꯌꯦ
ꯑꯣ ꯍꯣꯏ ꯁꯤꯗ ꯑꯁ ꯁꯤꯂꯣꯡꯗꯗꯤ ꯅꯨꯡꯁꯤ ꯄꯥꯁꯤꯜꯂꯦ ꯅꯨꯡꯗꯥꯡ
ꯎꯝ ꯁꯇ ꯁꯤꯃꯦꯁꯤ ꯇꯁꯨ ꯆꯦ ꯄꯦ ꯔ ꯍꯥꯏꯅꯦ ꯎꯐ ꯉꯇ
ꯁꯤꯠꯅ ꯂꯩꯕ ꯅꯨꯡꯗꯥꯡꯕꯨꯗ
ꯎꯝ ꯣꯏ ꯅꯣꯁꯀꯤ ꯑꯣꯏꯦꯗꯔꯥꯏꯗꯅ ꯃꯅꯤꯄꯨꯔ ꯑꯣꯏꯅ ꯂꯩꯅꯤꯡꯁꯤꯦꯗꯁ
ꯈꯨꯔꯅꯦ ꯅꯨꯅꯨꯡꯉꯥꯏꯕꯤ
ꯎꯝ ꯅꯪ ꯁꯦꯞꯇꯦꯝꯕꯔ ꯊꯣꯛꯑꯗꯤ ꯆꯪꯉꯔꯣꯏꯗ꯭ꯔꯣ
ꯑꯩꯁꯦ ꯆꯪꯕꯒꯤ ꯋꯥꯗꯤ ꯂꯩꯇ꯭ꯔꯥ ꯊꯣꯛꯑꯗꯤ ꯑꯗꯨꯝ ꯂꯩ ꯏꯝꯐꯥꯜꯗ
ꯑꯗꯨꯗꯤ ꯏꯝꯐꯥꯜꯗ ꯂꯩꯔꯅꯤꯅ
ꯎꯝ ꯊꯕꯛ ꯐꯪꯗ꯭ꯔꯤ ꯄꯥꯎ ꯑꯗꯨꯅꯦ ꯏꯝꯐꯥꯜꯗ ꯑꯗꯨꯝ ꯂꯩꯕ ꯇꯥꯔꯦ ꯃꯇꯝꯗ ꯂꯩꯔꯕ ꯂꯥꯏꯔꯤꯛ ꯄꯥꯔꯒ ꯍꯣꯠꯅ ꯍꯣꯠꯅꯕ
ꯅꯪ ꯀꯩꯅꯣ ꯎꯈ꯭ꯔꯨꯜ ꯁꯥꯏꯠꯇ ꯅꯠꯇ꯭ꯔꯣ ꯅꯪꯒꯤ ꯂꯩꯐꯝꯗꯣ
ꯃꯥꯅꯤ ꯃꯥꯅꯤ ꯈꯣꯜ ꯂꯩꯅꯦ ꯎꯈ꯭ꯔꯨꯜꯗꯅꯦ ꯃꯥꯅꯦ
ꯑꯣꯀꯦ ꯗꯗꯥꯏꯔꯦꯛ ꯃꯦꯟ ꯔꯣꯠꯇꯒ ꯀꯥꯏꯗꯅ ꯅꯪ ꯑꯣꯂꯤ ꯇꯗ ꯑꯣꯀꯦꯦ ꯎꯝ ꯍꯣꯏꯗ ꯏꯝꯐꯥꯜꯗ ꯂꯩ ꯑꯣꯗ ꯑꯂ ꯑꯗ ꯑꯩꯈꯣꯏ ꯂꯥꯛꯑꯗꯤ ꯑꯩꯈꯣꯏ ꯄꯨꯟꯅ ꯑ ꯀꯩꯅꯣ ꯇꯃꯤꯅꯕꯤ ꯌꯥꯥꯏꯗꯅ ꯆꯥꯃꯤꯟꯅꯔꯁꯨ ꯊꯛꯃꯤꯟꯅꯔꯁꯨ
ꯑꯗꯨꯗꯅꯦ ꯅꯪꯗꯤ ꯗꯤ ꯑꯦꯝ ꯌꯨꯗ ꯑꯃꯨꯛ ꯂꯩꯒꯗꯧꯕꯀꯣꯝ ꯑꯗꯨ ꯇꯧꯦꯝ ꯍꯁ ꯑꯁꯤꯒꯤ ꯍꯣꯁꯇꯦꯜ ꯄꯤꯔꯝꯃꯔꯣꯏꯗꯤꯦꯝ ꯑꯗꯨ
ꯑꯩ ꯅ ꯗꯤ ꯑꯦꯝ ꯌꯨꯗꯨꯗꯤ ꯂꯩꯔꯣꯏꯗ ꯑꯩ ꯍꯣꯁꯇꯦꯜ ꯂꯩꯔꯣꯏꯗ꯭ꯔꯥ ꯀꯩꯅꯣꯗ ꯑꯣꯏꯅ ꯂꯩꯔꯤ ꯑꯩ ꯀꯩꯅꯣꯗ ꯂꯩꯅꯦꯕ ꯀꯩꯅꯣꯗ ꯔꯦꯟꯗ ꯍꯩꯁꯥꯔꯩ ꯂꯧꯅꯤꯡꯉꯥꯏꯒꯤ ꯔꯦꯟꯗ ꯂꯩꯅꯦꯕ ꯎ
ꯑꯣ ꯍ ꯆꯔꯦ ꯐꯪꯅꯕ
ꯎꯝ ꯦꯟꯗ꯭ꯔ ꯂꯩꯏ ꯀꯦꯕ ꯑꯗꯨꯅ
ꯗꯨꯅ ꯐꯅꯤ
ꯑꯗꯨꯅꯤꯗ ꯌꯦꯡꯉꯒꯦ ꯔꯦꯟꯗ
ꯑꯗꯨ ꯅꯪ ꯔꯦꯟꯗ ꯅꯪ ꯔꯦꯟꯗ ꯂꯩꯌꯦ ꯂꯩꯇꯦ ꯅꯪ ꯔꯦꯟ ꯗ ꯂꯩꯌꯦ ꯂꯩꯇꯦ ꯍꯥꯏꯁꯤ ꯃꫭꯏ ꯀꯃꯥꯏꯅ ꯀꯝ ꯐꯥꯝ ꯇꯒꯗꯧꯕ ꯍꯩ ꯆꯥꯔꯦ ꯐꯝ
ꯑꯩ ꯔꯦꯟꯗ ꯂꯩ ꯂꯩꯇꯦ ꯍꯥꯏꯔꯒꯗꯤ ꯑꯩ ꯍꯣꯁꯇꯦꯜ ꯍꯣꯁꯇꯦꯜꯗ ꯑꯩ ꯃꯤꯡ
ꯑꯗꯨ ꯄꯤꯈꯠꯇ‌꯭ꯔ ꯅ ꯄꯤꯈꯠꯇ ꯄꯤꯈꯠꯇꯅ ꯅꯪꯅ ꯌꯨꯝꯗ ꯂꯩꯕ ꯇꯥꯔꯗꯤ ꯀꯃꯥꯏ ꯇꯧꯕ
ꯅꯠꯇꯦ ꯐꯣꯔ ꯑꯦꯛꯖꯥꯝꯄꯜ ꯑ ꯑꯩꯅ ꯑꯦꯠꯃꯤꯁꯟ ꯇꯧꯕ ꯃꯇꯝꯗ ꯑꯩꯁꯦ ꯍꯣꯁꯇꯦꯂꯔ ꯍꯥꯏꯅ ꯊꯥ ꯊꯥꯅꯤꯗꯅ ꯥ ꯊꯥꯔ ꯑ ꯃ ꯍꯣꯁꯇꯦꯜꯗ ꯂꯩꯔꯗꯤ ꯑꯩ ꯍꯣꯁꯇꯦꯜꯂꯔꯅꯦꯅ ꯊꯥꯅꯤ ꯊꯥꯅꯤꯗꯅ ꯑꯗꯨ ꯑꯣꯏꯔꯗꯤ ꯑꯩꯁꯦ ꯍꫭꯁ ꯆꯦꯟ ꯂꯩ ꯈꯪꯗꯣꯏꯅꯦꯕ
ꯍꯣꯁꯇꯦꯜ ꯂꯩꯔꯣꯏ ꯍꯥꯏꯗꯤ ꯍꯣꯁꯇꯦꯜ ꯂꯔꯅ ꯊꯔꯣꯏꯕ ꯅꯠꯇ꯭ꯔꯥ
ꯑ ꯑꯩꯗꯤ ꯍꫭꯁꯇꯦꯜ ꯂꯩꯔꯁꯨ ꯗꯦꯁ꯭ꯀꯣꯂꯔ ꯑꯣꯏꯅꯟ ꯊꯔꯅꯤ ꯅ ꯑꯗꯨ ꯗꯦꯁ
ꯑꯗꯨꯗꯤ ꯇꯦꯖ ꯐꫭꯔꯦ ꯑꯣꯀꯦ ꯔꯦꯟꯗ ꯂꯩꯕ꯭ꯔꯥ ꯌꯨꯝ ꯑꯗꯨ ꯂꯩꯕ꯭ꯔꯥ ꯑꯗꯨꯝ
ꯌꯨꯝꯗ ꯂꯩꯔꯁꯨ ꯔꯦꯟꯗ ꯂꯩꯔꯁꯨ ꯍꯦ ꯁꯔꯦꯗꯨ ꯌꯥꯎꯔꯝꯅꯤ ꯌꯥꯔ